ꯇꯔ꯭ꯔꯣꯛ
ꯎ
ꯕꯣꯏꯁ ꯌꯥꯝ ꯇꯞꯄꯤꯅ ꯇꯥꯕ꯭ꯔꯣ
ꯍꯥꯜꯂꯣ
ꯇꯥꯇ꯭ꯔꯣ
ꯇꯥꯔꯦ ꯇꯥꯔꯦ
ꯇꯥꯏꯌꯦ ꯇꯥꯏ ꯑꯩ ꯑꯩ ꯇꯥꯌꯦ ꯅꯪ ꯇꯥꯗꯕ꯭ꯔꯣ
ꯇꯥꯢ
ꯍꯜꯂꯣ ꯍꯜꯂꯣ
ꯐ꯭ꯔꯥꯟꯁꯗꯦ ꯌꯦꯡꯉꯕ꯭ꯔꯕ
ꯅꯪꯥꯡ ꯐꯥꯁꯤ ꯌꯦꯡꯍꯧꯗ꯭ꯔꯦ
ꯑꯣꯝꯜ
ꯅꯪ ꯌꯦꯡꯍꯧꯕ꯭ꯔꯥ
ꯑ ꯀꯣꯏ ꯃꯈꯥꯔ ꯀꯥꯅꯥꯗ ꯅꯗꯤ ꯅ ꯏ ꯃꯥꯜꯂꯦ ꯚꯞꯄꯤꯒꯗꯣ
ꯎꯝ ꯅꯣꯔꯋꯦꯒꯤꯗꯤ ꯄꯥꯝꯖꯕꯗꯣ ꯊꯣꯛꯈ꯭ꯔꯦ ꯍꯥ
ꯍꯁ ꯎꯝ ꯈꯪꯗ ꯑ ꯀꯌꯥꯗꯅꯣ ꯊꯣꯡꯉꯗ ꯕꯥꯄꯦꯅꯗꯤ ꯑꯅꯤ ꯆꯟ ꯃꯥꯥꯟꯜꯜꯂꯤꯦꯀꯣ ꯑꯍꯨꯝꯒꯤ ꯃꯔꯛꯇ
ꯎꯝ ꯑꯩ ꯕꯦꯠ ꯇꯧꯈꯤꯕꯅꯦ ꯃꯕꯥꯄꯦ ꯆꯟꯅꯤꯅ
ꯄꯦ ꯇꯧꯗꯈꯤꯕꯅꯤꯗꯤ ꯀꯩꯗꯅꯣ ꯄꯦ ꯇꯧꯔꯤꯁꯦ
ꯃꯣꯏ ꯑꯥꯏ ꯗꯝ ꯊꯥꯒꯠꯂꯛꯑꯦ ꯑꯗꯨꯗ ꯀꯃꯦꯟꯗ ꯊꯥꯔꯛꯑꯣꯅ ꯑꯩ ꯍꯥꯏꯈꯤꯕꯅꯦ ꯍꯥꯏꯗꯤ ꯍꯥꯏꯈꯤꯕꯅꯤ ꯐ꯭ꯔꯥꯟꯁꯀꯤ ꯃꯄꯥ ꯄꯦꯟ ꯆꯠꯅꯤ ꯑꯩ ꯑ ꯣ
ꯅꯍꯥꯟ ꯀꯗꯥꯏꯗ ꯇꯧ ꯕꯦꯠ ꯀꯗꯥꯏꯗ ꯇꯧꯅꯣ ꯈꯪꯗꯦꯕ ꯑꯃ ꯃꯥ ꯂꯤꯁꯤꯡ ꯑꯅꯤ ꯇꯧꯕꯅꯦ ꯑꯩꯁꯦ ꯑꯗꯨ ꯑꯍꯨꯝ ꯆꯥꯝꯉꯥ ꯐꯪꯉꯦ ꯐ꯭ꯔꯥꯟꯁꯅ ꯊꯣꯛꯏꯅꯦꯅ
ꯎꯝ ꯑꯗꯨ ꯗ꯭ꯔꯣ ꯆꯠꯂꯗꯤ ꯄꯩꯁꯥ ꯃꯥꯡꯕꯅꯤꯀꯣ
ꯗ꯭ꯔꯣ ꯆꯠꯂꯁꯨ ꯃꯥꯡꯉꯦ ꯍꯥꯏꯔꯣ
ꯎꯝ
ꯎꯝ ꯑꯩꯅ ꯑꯅꯤꯃꯛ ꯊꯥꯖꯤꯟꯕꯗꯤ ꯌꯥꯗꯕꯖꯥꯠꯔꯣ ꯑꯩ ꯍꯥꯏꯁꯦ
ꯈꯪꯗꯦ ꯑꯗꯨꯗꯤ
ꯍ ꯈꯜꯂꯤꯗꯅ ꯈꯗꯔꯤ ꯀ ꯑꯅꯤ ꯊꯥꯖꯤꯜꯂꯗꯤ ꯑꯗꯨꯗꯤ ꯃꯥꯍꯗ ꯑꯣꯏꯔꯝꯃꯅꯤ
ꯃꯥꯡꯉꯨꯗꯅ ꯁꯤꯅꯦꯕ ꯅꯪ ꯈꯜꯂꯤꯁꯤꯟꯇ꯭ꯔ
ꯑ ꯍꯥꯏꯗꯤ ꯑꯃꯗ ꯃꯥꯡꯉꯁꯨ ꯑꯩꯅꯁꯨ ꯈꯤꯇꯪ ꯆꯣꯡꯀꯅꯤ ꯑꯗꯨꯗꯤ ꯈꯤꯇꯪꯁꯨ ꯍꯦꯜꯂꯛꯀꯅꯤ ꯑꯗꯨꯅ
ꯃꯥꯅꯦ ꯀꯩꯅꯣꯗ ꯇꯧꯕꯅꯦ ꯋꯥꯟ ꯑꯦꯛꯁꯄꯦꯗꯠꯇꯒ ꯇꯧꯅꯕꯅꯦ
ꯑꯧ ꯔꯦꯟ ꯔꯦꯟꯗ ꯇꯧꯕ ꯍꯥꯏꯗꯨꯣ ꯐꯣꯔꯦꯅꯦ ꯀꯔꯝ ꯂꯩꯇꯗꯤ ꯌꯥꯗꯦ ꯍꯥꯏꯒꯅ ꯇꯧꯃꯤꯅꯦ
ꯌꯥꯔꯝꯒꯅꯤꯌꯦ
ꯅꯠꯇꯦ ꯇ꯭ꯔꯥꯟꯖꯦꯛꯁꯟ ꯇꯧꯕꯗꯣ
ꯎꯝ
ꯑꯗꯨꯁꯨ ꯐꯣꯔꯦꯟ ꯑꯦꯀꯥꯎꯟ ꯂꯩꯇ꯭ꯔꯗꯤ ꯀꯩꯅꯣ ꯇ꯭ꯔꯥꯟꯖꯦꯛꯁꯟ ꯇꯧ ꯌꯥꯗꯦ ꯍꯥꯏꯌꯦꯕ
ꯑꯣ ꯕꯦꯔꯥꯅꯤꯅꯦ ꯑꯗꯨꯗꯤꯀꯣ
ꯎꯝ
ꯔꯔ
ꯎꯝ ꯎꯝ ꯐ
ꯎ ꯑꯩ ꯑꯩ ꯌꯨꯝꯗ ꯂꯩꯌꯦ
ꯀ ꯆ ꯇꯔꯣ ꯍꯥ ꯇꯥꯏꯌꯦ ꯇꯌꯦ ꯀꯡ ꯀꯠꯇꯚꯥꯕ
ꯑꯣ ꯍꯜꯦ ꯑꯦ ꯆꯠꯂꯨꯔꯦ ꯍꯜꯂꯦ ꯃꯣꯏꯔꯥꯡ ꯆꯠꯂꯨꯕꯅꯦ ꯍꯜꯂꯦ ꯕꯦꯡꯀꯤ ꯀꯩꯅꯣꯝꯃ ꯁꯦꯝꯃꯨꯕ
ꯀꯔꯤ
ꯕꯦꯡꯀꯤ ꯑꯩ ꯑꯩꯈꯣꯏ ꯄꯂꯦꯝꯒꯤ ꯕꯦꯡꯀꯤ ꯃꯤꯡ ꯑꯣꯟꯊꯣꯛꯎꯕ
ꯑꯦ ꯑꯗꯨꯣ ꯀꯩꯅꯣ ꯇꯧꯅꯦ ꯑꯦꯐꯤꯗꯦꯕꯤꯠ ꯑꯃ ꯆꯪꯗ꯭ꯔꯣꯏꯅꯦ
ꯑꯦ ꯐꯤꯗꯦꯕꯤ ꯆꯉ
ꯀꯗꯦ
ꯀꯤꯕꯤ ꯃ ꯂꯩꯩ ꯍꯥꯏꯕ
ꯍꯥꯥ ꯑ ꯃꯤꯡ ꯑꯣꯟꯊꯣꯛꯄꯒꯤ
ꯑꯩꯕꯨꯣꯜ
ꯑꯩ ꯚꯣꯏꯁ ꯐꯖꯅ ꯇꯥꯗꯦ ꯍꯥꯏꯔ ꯅꯪ ꯚꯣꯏꯁꯇꯣ ꯀꯩꯅꯣ ꯈꯔ ꯄꯤꯛꯑꯦ
ꯑꯣ
ꯑꯣ
ꯑ
ꯀꯩꯗꯧꯔꯃꯤꯅꯣ ꯅꯪꯕꯣ ꯇꯨꯝꯃꯣꯏꯅꯦ
ꯎꯝꯅꯨꯡ ꯆꯠ ꯆ ꯂꯩꯅ
ꯑꯥ
ꯑꯗꯨꯗꯨꯒ ꯍꯜꯂꯛꯑꯒ ꯇꯦ ꯍ ꯑꯗꯨꯗꯤ ꯌꯥꯅꯤꯗꯣ
ꯅꯪ ꯀꯞ ꯊꯣꯛꯂꯛꯄ ꯅꯨꯃꯤꯠ ꯇꯥꯔꯗꯤ ꯇꯧ ꯂꯩꯔꯃꯤ ꯅꯠꯇ꯭ꯔꯥ ꯍꯧꯖꯤꯛꯀꯥꯟꯁꯤꯕꯨ ꯆꯥꯛ ꯏꯁꯤꯡ ꯀꯩ ꯃꯊꯦꯜ ꯇꯧꯔꯒꯦ ꯉꯁꯥꯏ ꯑꯌꯨꯛꯁꯤꯕꯨ ꯇꯥꯕ꯭ꯔꯣ ꯇꯥꯕ꯭ꯔꯣ
ꯎꯝ ꯇꯥꯥꯏ ꯇꯥꯏ ꯉꯁ ꯍꯥꯏꯥꯏ ꯩꯁꯥꯈ ꯁꯥꯗꯤ
ꯆꯥꯛ ꯆꯥꯗ꯭ꯔꯤꯌꯥ ꯑꯣ ꯀꯥꯏꯗꯤ ꯁꯥꯔꯀꯦ ꯏꯃ ꯑꯣ ꯑꯣ ꯀꯩ ꯃꯊꯦꯜ ꯆꯥꯁꯤꯜꯂꯛꯑꯕ
ꯀꯥꯡꯁꯨꯔꯦ
ꯑꯦ ꯀꯩꯅꯣ ꯍꯥꯏꯁꯤꯕꯣ ꯃꯃꯥꯟꯅꯕ ꯂꯥꯛꯑ ꯇꯁꯣꯏ ꯊꯣꯡꯕ ꯉꯝꯕ
ꯑꯦ ꯍꯥꯟꯅ ꯇꯣꯡꯉ ꯂꯩꯔꯕꯅꯦ ꯑꯩ ꯂꯥꯛꯅꯤꯅ ꯑꯗꯨꯨꯝꯕꯗꯗꯤ ꯅ ꯀꯪ ꯑꯗꯨ ꯍꯥꯏꯗꯤꯣꯔ ꯈꯗ ꯑꯗꯨ
ꯑꯠꯆꯥ ꯑꯗꯨꯅ ꯇꯥꯛꯄꯗꯤ ꯁꯔꯄ꯭ꯔꯥꯏꯁ ꯚꯤꯖꯤꯠꯅꯦꯅ ꯇꯥꯛꯄꯅꯤ ꯅꯠꯇ꯭ꯔꯥ
ꯃꯥꯅꯦ ꯑꯩ ꯂꯦꯞꯇꯣꯞꯇꯣ ꯀꯩꯅꯣ ꯇꯧꯕ ꯔꯤ ꯇꯧꯒꯦꯅ ꯑꯝꯇ ꯆꯠꯂꯨꯕ ꯀꯣꯏ ꯃꯁꯥ ꯂꯩꯦꯣꯏ ꯐ
ꯑꯁ ꯌꯥꯡꯉ ꯌꯥꯡꯉ ꯑꯍꯟꯕ ꯑꯣꯟꯈ꯭ꯔꯣ ꯅꯠꯇ꯭ꯔꯥ
ꯑꯩ ꯑꯗꯨꯗꯣ ꯀꯩꯅꯣ ꯑꯣꯏ ꯂꯩꯔꯝꯃꯤꯅꯦ ꯒ꯭ꯔꯥꯐꯤ ꯀꯥꯔꯠꯇꯣ
ꯍꯥ
ꯍꯥꯏꯗꯤ ꯌꯥꯝ ꯆꯥꯎꯖꯗ꯭ꯔꯁꯨ ꯊꯥꯏꯅꯤꯡꯉꯦ ꯑꯣꯏꯔꯁꯨ ꯐꯣꯔ ꯖꯤꯕꯤꯒ ꯑꯣꯏꯗꯅꯦ
ꯍꯥꯥ
ꯕꯤ ꯇ ꯐꯣꯔ ꯖꯤꯕꯤꯒꯤ ꯋꯥꯣ
ꯑꯣ ꯀꯦ ꯀꯌꯥꯅꯣ꯭ꯋꯦꯟꯇꯤꯇꯤꯔꯣ ꯊꯥꯔꯇꯤ ꯐꯤꯐꯇꯤꯔꯣ
ꯍ ꯑꯗꯨ ꯊꯔꯇꯤ ꯐꯤꯐꯇꯤ ꯃꯥꯅꯦꯦ
ꯑꯣ ꯑꯣ ꯐꯩꯅꯦ ꯑꯗꯨꯗꯤ
ꯍꯥꯏꯥꯏꯅ ꯂꯧꯋ ꯀꯔꯤꯅꯣ ꯑꯗꯨꯒꯤ ꯅꯣꯂꯦꯖꯁꯨ ꯀꯔꯤꯝ ꯂꯩꯇꯕꯤꯅꯣ ꯌꯦꯦꯝꯕꯨ
ꯎꯝ ꯅꯣꯂꯦꯖ ꯂꯩꯇꯕꯤ ꯂꯧꯔꯒꯁꯨ ꯅꯣꯂꯦꯖ ꯌꯥꯎ ꯂꯩꯔꯝꯃꯦꯕ ꯃꯁꯥꯗ ꯑꯣꯏꯅ
ꯗꯗ ꯇꯗꯣ
ꯑ
ꯅꯤꯣꯏ
ꯀꯩ ꯍꯥꯢꯅꯣ ꯇ
ꯅꯪꯅ ꯑꯃ ꯐꯣꯟ ꯃꯄꯨ ꯅꯄꯨꯨꯕꯗꯣ ꯏꯁꯄꯤꯀꯔ
ꯍꯥꯥ
ꯇꯥꯕꯔꯥ
ꯇꯥꯏ ꯍꯥꯏꯔꯛꯑꯣ
ꯑꯗꯨꯒꯤ ꯏꯁꯇꯤꯛꯀꯔꯒꯤꯗꯣ ꯀꯩꯅꯣ ꯇꯧꯕ ꯂꯦꯞꯇꯣꯞꯀꯤꯁꯨ ꯅꯞ ꯌꯥꯝꯖꯔꯛꯄꯣ
ꯌꯥꯏ ꯌꯥꯏ ꯆꯥꯝꯃꯉꯥꯃꯨꯛꯪꯅꯦ ꯂꯦꯞꯇꯣꯞꯀꯤ ꯅꯞꯄꯅ
ꯑꯦꯛꯇꯣ ꯐꯅ ꯄꯨ ꯁꯣꯛꯉꯥꯡꯖꯅ
ꯎꯝ
ꯑꯗꯨꯗ ꯍ ꯄꯦꯁꯥꯗ ꯀꯝꯊꯔꯕꯣ ꯀꯩꯅꯣ ꯣ ꯇꯥ ꯐꯗꯤ ꯀꯣꯔ ꯂꯩ ꯃꯆ ꯂꯣꯡꯝꯕꯥꯏꯕ
ꯃꯥꯅꯦ ꯏꯁꯀ꯭ꯔꯦꯁ ꯀꯩꯀꯥ ꯂꯩꯌꯦꯕ ꯅꯨꯡꯉꯥꯏꯇꯦꯅ
ꯍꯥꯏꯗꯤ ꯃꯥꯁꯤ ꯀꯩꯅꯣꯁꯨꯄꯔ ꯅꯛꯄꯁꯨ ꯅꯠꯇꯦ ꯗꯤ ꯈꯣꯕꯔ ꯍꯥꯞꯄꯁꯨ ꯅꯠꯇꯦ
ꯃꯥꯅꯦ ꯑꯗꯨꯅ ꯑꯩ ꯅꯨꯡꯉꯥꯏꯖꯗ꯭ꯔꯤꯁꯦ ꯍꯥꯏꯗꯤ ꯂꯦꯞꯇꯣꯞꯁꯦ ꯑꯩꯈꯣꯏꯅꯗꯤ ꯐꯖ ꯐꯖ ꯁꯤꯖꯤꯟꯅꯕ ꯀꯅꯥꯒꯨꯝꯕ ꯑꯃ ꯍꯦꯛ ꯂꯥꯛꯑꯒ ꯄꯥꯏꯕ ꯀꯥꯟꯗꯀꯣ ꯍꯥꯏꯗꯤ ꯏꯃꯥꯟꯅꯕꯁꯤꯡ ꯂꯥꯛꯄ ꯌꯥꯎꯋꯤꯅ
ꯑ
ꯑꯥꯏ ꯍꯥꯏꯗꯤ ꯇꯞꯇꯥꯥ ꯄꯥꯏꯕꯤ ꯈꯨꯖꯤ ꯍꯦꯛꯇ ꯘꯔꯤꯅ ꯍꯦꯛꯇ ꯈꯣꯠꯆꯟꯕꯤ ꯈꯣꯠꯆꯟꯕꯤ ꯇꯧꯕ ꯈꯛꯒ ꯑꯗꯨꯝ ꯌꯥꯎꯋꯦꯕ ꯑꯩꯈꯣꯏꯅ ꯀꯔꯤꯝꯇꯗꯤ ꯍꯥꯏꯕꯗꯤ ꯉꯝꯖꯗꯕꯀꯣ ꯊꯃꯣꯏꯗꯗꯤ ꯑꯩ ꯑꯣꯅꯥꯕ
ꯍꯣꯏꯅ ꯍꯥꯏꯗꯤ ꯇꯧꯖꯔ
ꯃꯣꯏꯅ ꯀꯩꯁꯨ ꯈꯔꯕ ꯇꯧꯗꯅ ꯊꯃꯣꯏꯗꯗꯤ ꯑꯩ ꯍꯣꯏ ꯊꯥꯏ ꯍꯦꯛꯇ
ꯑꯦꯦꯤ ꯌꯦꯕ ꯕ ꯐꯤꯂꯝ ꯌꯦꯡꯕ
ꯀꯩ ꯍꯤꯢꯅꯣ ꯇꯥꯗꯔꯦ
ꯐꯤꯂꯝ ꯌꯦꯡꯅꯕ ꯑꯦꯞ ꯑꯃ ꯈꯪꯉꯦ ꯍꯥꯢꯕ
ꯄꯦꯝꯅꯣ
ꯑꯣ ꯀꯔꯤ ꯀꯅꯣ ꯍꯥꯏ ꯁꯥꯏꯟ ꯍꯥꯏꯁꯤꯗꯤ ꯍꯥꯏꯕ꯭ꯔꯥ
ꯁꯥꯏꯟ ꯍꯁ ꯄꯤ
ꯁꯥꯏꯟ ꯍꯩꯆ ꯗꯤ
ꯍꯩꯆ ꯗꯤ
ꯁꯥꯏꯟꯁ ꯇꯤꯚꯤ ꯍꯥꯏꯕ꯭ꯔꯥ ꯁꯥꯏꯟꯁ ꯍꯩꯆ ꯗꯤ ꯍꯥꯏꯕ꯭ꯔꯥ ꯑꯗꯨ ꯑꯣꯏꯕꯅꯤ ꯐ ꯁꯤ ꯑꯣꯏ
ꯎꯝ ꯀꯩꯅꯣꯗꯒꯤ ꯍꯥꯞꯕ꯭ꯔꯣꯁꯣ ꯃꯥꯏꯀ꯭ꯔꯣ
ꯅꯠꯇꯦ ꯍꯥꯞꯄ ꯅꯠꯇꯁꯥ ꯅꯨꯃꯤ ꯅ ꯄꯩꯁꯥ ꯊꯕ
ꯑꯣ ꯑꯣ ꯑꯣ ꯄꯩꯁꯥ ꯊꯤꯗꯕꯤ
ꯎꯝ ꯎꯝ ꯎꯝ ꯐꯔꯤ ꯑꯣꯏꯕꯅꯤ ꯑꯩꯗꯣ ꯍꯥꯏꯖꯔꯤꯁꯦ
ꯅ ꯆꯥꯏꯗ
ꯄꯩꯁꯥ ꯊꯤꯕꯗꯗꯤ ꯅꯦꯠꯐ꯭ꯂꯤꯛꯁ ꯑꯦꯃꯥꯖꯣꯟ ꯄ꯭ꯔꯥꯏꯝ ꯃꯌꯥꯝ ꯂꯩꯈ꯭ꯔꯦꯅꯀꯣ
ꯑꯣ ꯍꯣꯏ ꯑꯩ ꯅꯦꯠꯐ꯭ꯂꯤꯛꯁ ꯑꯦꯃꯥꯖꯣꯟ ꯄ꯭ꯔꯥꯏꯝ ꯀꯩꯀꯥ ꯂꯣꯏ ꯌꯥꯎꯕꯅꯦ ꯑꯗꯨꯒꯤ ꯃꯅꯨꯡꯗ
ꯑꯣ ꯑꯣ ꯑꯗꯣ ꯏꯊꯪꯗꯨꯗ ꯐ꯭ꯔꯤꯗ ꯂꯥꯛꯄ ꯄꯣꯠꯁꯦ ꯚꯥꯏꯔꯁꯁꯨ ꯃꯁꯥꯏ ꯑꯗꯨꯝ ꯌꯥꯎꯖꯔꯛꯏꯗꯅꯀ‌ꯣ
ꯑꯦ ꯑꯗꯨꯗꯤ ꯂꯦꯡꯊꯣꯛꯇꯦ ꯌꯦꯡ ꯇꯥꯔꯗꯤ ꯑꯗꯨꯪ ꯅꯪꯒꯤ ꯀꯩꯅꯣꯗꯣ ꯀꯩꯅꯣ ꯌꯥꯎꯕ ꯑ ꯀꯔꯤꯑꯕ ꯑ ꯑꯦꯟꯇꯤ ꯚꯥꯏꯔꯁꯀꯤ ꯃꯣꯏ ꯃꯁꯥꯒꯤ ꯪ ꯊꯥ ꯀꯌꯥ ꯌꯥꯎꯔꯤꯒ‌ꯦ
ꯑꯗꯨꯗ ꯑꯩ ꯑꯗꯨꯝ ꯀ ꯈꯪꯗꯦ ꯑꯗꯨꯝ ꯍꯥꯏꯗꯤ ꯀꯩꯅꯣꯝ ꯍꯥꯞꯄ ꯈꯨꯗꯤꯡꯒꯤ ꯑꯗꯨꯝ ꯃꯊꯟꯇ ꯊꯣꯛꯂꯛꯑꯦ ꯑꯗꯨꯝ ꯍꯥꯏꯗꯤ ꯈꯪꯗꯦ ꯑꯗꯨꯝ ꯂꯥꯏꯐꯇꯥꯏꯝ ꯑꯣꯏꯔꯥ ꯈꯪꯗꯦ ꯑꯝꯗꯤ
ꯂꯥꯏꯐ ꯇꯥꯔ ꯀꯗꯤ ꯂꯩꯇ
ꯂꯩ ꯇꯕ꯭ꯔꯣ
ꯎꯝ ꯅꯠꯇ꯭ꯔ ꯐꯣꯔꯩꯗꯣ ꯂꯣꯏ ꯂꯣꯏꯈꯤꯕꯩꯔ ꯅꯠꯇ꯭ꯔꯒ ꯀꯩꯒꯤꯅꯣꯕ
ꯍꯥꯏꯗꯤ ꯑꯦꯞ ꯑꯇꯣꯞꯄ ꯍꯥꯞꯄ ꯈꯣꯠꯄ ꯇꯧꯕ ꯀꯥꯟꯗꯀꯣ ꯍꯥꯏꯗꯤ ꯑꯩꯈꯣꯏꯅ ꯑꯦ ꯄꯤ ꯀꯦ ꯗꯥꯎꯟꯂꯣꯗ ꯇꯧꯕ ꯈꯣꯠꯄ ꯌꯥꯎꯋꯤꯅ ꯍꯥꯏꯗꯤ ꯐ ꯀꯩꯅꯣ ꯐ꯭ꯔꯤꯅꯦ ꯀꯩꯁꯨ ꯁꯤꯗ ꯁꯤꯗꯩ ꯗꯥꯎꯟꯂꯣꯗ ꯇꯧꯔꯗꯤ ꯐ꯭ꯔꯤꯅꯦꯒ ꯇꯧꯔꯒ ꯋꯦꯕꯁꯥꯏꯠꯇꯒꯤ ꯑꯗꯨꯝ ꯇꯧꯔ ꯗꯥꯎꯟꯂꯣꯗ ꯇꯧꯕꯤꯗꯣ ꯑꯗꯨ ꯇꯧꯕꯗꯣ ꯑꯗꯨꯝ ꯍꯥꯞꯄ ꯌꯥꯗꯕꯤ ꯈꯣꯠꯇꯕꯤꯅꯅ ꯑꯗꯨꯝ ꯇꯧꯋꯦꯕ ꯍꯥꯏꯗꯤ ꯃꯊꯟꯇ ꯄ꯭ꯔꯣꯇꯦꯛ ꯄ꯭ꯔꯣꯇꯦꯛꯁꯟ ꯑꯣꯟꯅ ꯑꯗꯨꯝ ꯂꯩꯖꯩꯑꯕ ꯑꯦꯟꯇꯤꯚꯌꯔꯁ ꯈꯪꯗꯦ ꯑꯗꯣ ꯑꯩ ꯀꯩꯅꯣ ꯂꯦꯞꯇꯣꯞꯀꯤ ꯃꯁꯥꯒꯤ ꯀꯩꯅꯣ ꯑꯗꯨꯝ ꯌꯥꯎꯖꯔꯛꯄ ꯃꯥꯜꯂꯦ ꯈꯪꯗꯦ
ꯑꯩ ꯑꯩꯒꯤ ꯂꯣꯏꯒꯦ
ꯑꯣ ꯑꯩ ꯈꯪꯗꯦ ꯂꯥꯏꯐꯇꯥꯏꯝꯒꯤ ꯑꯣꯏꯕ꯭ꯔꯥ ꯈꯪꯗꯦ ꯑꯩꯒꯤꯅꯪ ꯑꯗꯨꯝ ꯌꯥꯎ ꯂꯩ
ꯑꯗꯨꯒꯤꯗꫭ ꯀꯩꯅꯣ ꯇꯧꯋꯦ ꯄꯩꯁꯥꯗꯨ ꯊꯤꯔꯒ ꯂꯩꯗꯨ ꯂꯩꯗꯨꯅꯦ ꯑꯗꯨ ꯅꯠꯇ꯭ꯔꯗꯤꯚ ꯂꯣꯏ ꯈꯪꯅꯤ ꯍꯥꯏꯌꯦ
ꯎꯝ
ꯂꯦꯞꯇꯣꯞ ꯆꯠꯄꯒꯤ ꯃꯔꯝꯗꯨ ꯑꯩꯒꯤ ꯑꯗꯨꯗꯣ
ꯂꯦꯞꯇꯣꯞ ꯆꯠꯄꯩ ꯃꯔꯝꯁꯦ ꯀꯔꯤꯝ ꯅꯠꯇꯦ ꯑꯩꯈꯣꯏꯅ ꯄꯩꯁꯥ ꯇꯤꯡꯅꯤꯡꯗꯕꯒꯤ
ꯑꯗꯨ ꯑꯗꯨꯕꯤ ꯂꯣꯏ ꯆꯪꯄꯗꯅ
ꯃꯥꯅꯦ
ꯑꯉꯄ ꯅꯠꯇ꯭ꯔꯁꯨ ꯍꯥꯞꯆꯤꯟꯕ ꯅꯠꯇ꯭ꯔꯁꯨꯪ ꯀꯩꯒꯨꯝꯕ ꯅꯪ ꯋꯦꯕꯁꯥꯏꯠ ꯑꯗꯨꯝ ꯍꯥꯡꯉꯅꯤꯀꯣ
ꯎꯝ
ꯑꯦꯠ ꯀꯩ ꯉꯥꯄꯣꯛꯕꯕ ꯑꯗꯨꯝ ꯇꯧꯔꯤꯅꯤ
ꯎꯝ
ꯏꯃꯥ ꯏꯃꯥ ꯏꯃꯥ ꯑ ꯐꯗꯤ ꯑꯝꯇ ꯄꯤꯕꯤꯔꯛꯑꯣ ꯏꯅ ꯆꯧꯗ ꯐꯗꯤ ꯌꯥꯎꯔꯝꯗ꯭ꯔꯦ
ꯑꯣ ꯏꯔꯣꯖꯨꯂꯨꯖꯩꯔꯣ ꯅꯪꯒꯤꯖ‌ꯦ
ꯑ
ꯅꯪꯒ ꯑꯗꯨꯗꯤ ꯚꯣꯏꯁ ꯌꯥꯝ ꯍꯧꯕ꯭ꯔꯣ ꯅꯪꯉꯣꯟꯗꯗꯤ
ꯑꯗꯨꯅ ꯑꯗꯨꯝ ꯌꯥꯏꯗꯅ ꯑꯗꯨꯝ ꯉꯥꯎꯗꯧ ꯑꯗꯨꯝ ꯉꯥꯎ ꯀꯌꯤꯝ ꯀꯥꯏꯗꯦ ꯅꯣ ꯄꯔꯣꯕ꯭ꯂꯦꯝ
ꯑꯣꯀꯦ ꯑꯣꯀꯦ
ꯀꯥꯏꯄꯨꯔꯤꯅꯣ ꯐꯕꯤ ꯍꯥꯕꯅꯤ ꯐꯣꯟ ꯄꯤꯁꯜꯂꯛꯑꯦ ꯑꯗꯨꯒ ꯅꯣꯏ ꯀꯩ ꯉꯥꯁꯥꯏ ꯀꯩ ꯏꯟꯖꯥꯡ ꯆꯥꯒꯦ
ꯍꯣ ꯑꯩꯗꯣ ꯏꯔꯣꯝꯕ ꯑꯣꯏꯅ ꯇꯧꯁꯜꯂꯦ ꯉꯁꯤꯗꯤ
ꯏꯔꯣꯝꯕꯅ ꯀꯩ ꯏꯔꯣꯝꯕ
ꯃꯪꯒꯟꯒ ꯀꯩꯅꯣ ꯌꯦꯟꯗꯦꯝꯒ ꯑꯣꯏꯔ ꯃꯥꯂꯦ
ꯎꯝ ꯍꯨꯝ ꯍꯨꯝ ꯍꯨꯝ
ꯉꯥ ꯑꯉꯧꯕ ꯑꯇꯦꯛꯄꯕꯨꯗꯤ ꯄꯨꯔꯛꯑꯅꯤ ꯃꯍꯥꯎꯖꯦ ꯉꯁꯤꯗꯤ ꯆꯥꯕ ꯌꯥꯔꯗꯤ ꯌꯦꯟꯖꯥꯡꯖꯦ ꯍꯥꯏ
ꯎꯝ ꯑ ꯇꯨꯏꯁꯟ ꯆꯠꯇꯣꯏꯔꯣ ꯀꯩꯅꯣ ꯏꯔꯨꯒ ꯂꯨꯈꯠꯂꯛꯏꯖꯦ
ꯈꯔꯗꯦ ꯑꯗꯨ ꯆꯠꯇꯧꯕꯒꯤꯅꯤ ꯂꯨꯔꯤꯖꯦ
ꯄꯨꯡ ꯀꯌꯥ ꯑꯗꯥꯏ ꯆꯠꯇꯣꯏꯅꯣ
ꯃꯔꯤ ꯃꯈꯥꯏꯗ
ꯃꯔꯤ ꯃꯈꯥꯏꯗꯤ ꯇꯥꯕꯨ ꯇꯥꯔꯦꯅꯦ
ꯇꯥꯔꯦ ꯑꯗꯣꯏꯖꯨ ꯑꯣꯖꯥꯅꯤ ꯀꯩꯅꯣ ꯑꯣꯖꯥꯒꯤ ꯈꯤꯇꯪ ꯉꯥꯏꯇꯥꯔꯦꯅ ꯁꯥꯇ꯭ꯔꯅ
ꯃꯥꯅꯦ ꯃꯥꯅꯦ ꯑꯣꯖꯥꯅ ꯁꯣꯏꯕꯗꯤ ꯌꯥꯗꯦ ꯁꯥꯇ꯭ꯔꯅ ꯁꯣꯏꯕꯗꯤ ꯁꯥꯎꯋꯤ ꯅꯠꯇ꯭ꯔꯥ
ꯃꯥꯅꯤ ꯅꯪ ꯗꯦꯠ ꯀꯌꯥꯗ ꯀꯔꯛꯇꯣꯏꯅꯣ ꯑꯗꯨꯝ ꯂꯩꯔꯗꯣꯏꯔꯣ ꯖꯥꯝꯖꯦ
ꯂꯩꯔꯣꯏꯗ ꯀꯔꯛꯀꯅꯤ
ꯀꯩꯅ ꯅꯪ ꯀꯣꯆꯤꯡ ꯆꯠꯂꯦ ꯍꯥꯏꯕꯔ ꯀꯩꯅꯣꯝ ꯍꯥꯏꯗꯥꯏꯅꯦ
ꯆꯠꯄ ꯍꯧꯗ꯭ꯔꯤꯌꯦ
ꯍꯧꯗ꯭ꯔꯤꯕꯣ
ꯎꯝ
ꯀꯣꯆꯤꯡ ꯇꯧꯔꯒꯅ ꯀꯥꯏꯗꯅꯣꯕ ꯇꯧꯗꯣꯏꯖꯦ ꯑꯦꯝ ꯌꯨꯗꯔꯕ
ꯑ ꯑꯦꯝ